ꯇꯥꯔꯕꯣ
ꯍꯣꯏ ꯇꯥꯈ꯭ꯔꯦ
ꯀꯩ ꯍꯦꯟꯖꯥꯡ ꯆꯥꯔꯒꯦ
ꯎꯝ ꯑꯩꯈꯣꯏꯗꯣ ꯉꯁꯤꯗꯤ ꯁꯥ ꯆꯥꯏ
ꯁꯥ ꯆꯥꯏ ꯁꯟꯗꯦ ꯑꯣꯏꯕꯩꯔꯣ
ꯑꯥ ꯍꯣꯏ ꯑꯥ ꯊꯣꯡꯗꯦ ꯏꯃꯥꯅ ꯅꯣꯏꯗꯤ ꯆꯥꯈ꯭ꯔꯦ
ꯑ ꯆꯥꯔꯦ ꯁꯨꯝ ꯂꯣꯏꯔꯛꯄꯗ ꯉꯥꯏꯔꯤꯌꯦ ꯑꯩꯁꯨ ꯏꯃꯥꯟꯅꯕ ꯃꯈ ꯄꯨꯜꯂꯝꯕꯀꯣ ꯑꯗꯨꯒꯤ
ꯐꯨꯠꯕꯣꯜ ꯌꯦꯡꯗ꯭ꯔꯣ ꯅꯣꯏꯗꯤ
ꯐꯨꯠꯕꯣꯜ ꯌꯦꯡꯉꯦ ꯅꯪꯗꯤ ꯀꯩ ꯇꯤꯝ ꯁꯄꯣꯔꯠ ꯇꯧꯒꯦ
ꯎꯝ ꯑꯥ ꯑꯔꯖꯦꯟꯇꯤꯅꯥ ꯅꯪꯁꯨꯨꯔꯣ
ꯑꯩ ꯑꯩꯁꯨ ꯗꯥꯃꯦꯁꯤꯅꯤ ꯀꯩꯅꯣ
ꯐꯩꯅ ꯑꯗꯨꯗꯤ ꯆꯞ ꯃꯥꯅꯈ꯭ꯔꯦ
ꯑ ꯆꯞ ꯃꯥꯟꯅꯈ꯭ꯔꯦ ꯎꯝ
ꯑꯥ ꯉꯁꯤꯗꯤ ꯇꯥꯗꯦ
ꯑꯣ ꯑꯩꯈꯣꯏ ꯁꯣꯝꯗꯗꯤ ꯀꯟꯅ ꯇꯥꯔꯤꯌꯦ ꯍꯧꯖꯤꯛꯁꯦ ꯅꯣꯡꯁꯦ
ꯍꯧꯖꯤꯛꯔꯣ
ꯑꯥ
ꯑꯥ ꯉꯁꯤ ꯑꯌꯨꯛ ꯌꯦꯡꯕ꯭ꯔꯥ ꯕꯣꯜ
ꯑꯁ ꯉꯁꯥꯏ ꯑꯌꯨꯛꯀꯤꯗꯣ ꯌꯦꯡꯉꯦ ꯑꯥꯔꯖꯦꯟꯇꯤꯅꯥ ꯃꯦꯁꯤꯒꯤꯗꯣ
ꯎꯝ
ꯌꯥꯝ ꯅꯨꯡꯉꯥꯏꯈ꯭ꯔꯦ
ꯅꯪꯁꯨ ꯌꯦꯡꯕ꯭ꯔꯥ
ꯎꯝ ꯌꯦꯡꯉꯦ ꯍꯣꯏ
ꯎꯝ
ꯔꯣꯅꯥꯜꯗꯣ ꯑꯩꯈꯣꯏꯒꯤ ꯌꯦꯡꯗꯦ
ꯔꯣꯅꯥꯜꯗꯣ ꯈꯣꯏꯒꯤꯗꯣ ꯂꯣꯏꯔꯝꯗꯥꯏꯗ ꯌꯦꯡꯉꯦ ꯑꯩꯗꯤ ꯑꯌꯨꯛꯇꯣ ꯁꯟꯗꯦꯗ ꯇꯨꯏꯁꯟ ꯑꯃ ꯇꯧꯕꯀꯣ ꯗꯨꯒꯤ ꯑꯉꯥꯡ ꯇꯨꯏꯁꯟ ꯀꯩꯀꯩ ꯇꯧꯔꯤ ꯍꯥꯏꯗꯥꯏꯅꯦ
ꯍꯥꯥ
ꯑꯉꯥꯡ ꯃꯆꯥꯒꯩ ꯈꯔ ꯇꯨꯏꯁꯟ ꯇꯧꯋꯦ ꯍꯥꯏꯗꯥꯏ ꯌꯨꯝꯗꯥ
ꯑꯣ ꯅꯪ
ꯇꯥꯕ꯭ꯔꯣ
ꯑꯧ
ꯑꯣ
ꯀꯃꯥꯏ ꯀꯃꯥꯏ ꯈꯪꯕ꯭ꯔꯥ
ꯑꯦ ꯉꯔꯥꯡ ꯋꯥꯔꯤ ꯁꯥꯟꯅꯩꯗꯨꯗꯤ ꯉꯔꯥꯡ ꯑꯌꯨꯛꯇ ꯑꯌꯨꯛ ꯅꯨꯡꯗꯥꯡ ꯋꯥꯔꯤ ꯇꯥꯕ꯭ꯔ ꯅ ꯋꯥꯔꯤ ꯁꯥꯟꯅꯕꯅꯦ ꯅꯪ ꯀꯥꯎꯒꯤꯕ ꯑꯣꯏ ꯀꯥꯎ ꯒꯜꯂꯦ ꯍꯦ ꯀꯨꯟꯗ ꯂꯩꯕ ꯅꯨꯡꯉꯥꯏꯕ꯭ꯔꯥ ꯀꯨꯟꯗ ꯂꯩꯕ ꯅꯨꯡꯉꯥꯏꯕ꯭ꯔꯥ ꯇꯝꯄꯥꯛꯇꯖꯨ ꯅꯣꯡ ꯐꯥꯗꯣꯛ ꯀꯣꯏꯔꯛꯎꯗꯅꯥ
ꯑꯈꯣꯏꯅ ꯂꯩꯕꯗꯨ ꯇꯝꯄꯥꯛꯇꯅꯤꯅ
ꯇꯝꯄꯥꯛꯇꯔꯥ ꯑꯣ ꯀꯣꯝꯂꯥ ꯊꯥꯕꯤꯒꯤꯗꯣ
ꯎꯝ
ꯑꯣ ꯆꯨꯝꯃꯤ ꯆꯨꯝꯃꯤ ꯉꯔꯥꯡꯒꯤ ꯋꯥꯔꯤ ꯁꯥꯟꯅꯕꯗꯨꯅꯦ ꯑꯩꯅ ꯑꯦꯝ ꯌꯨꯗ ꯂꯩꯕꯀꯣ
ꯍꯥꯥ
ꯑꯩ ꯃꯅꯤꯄꯨꯔ ꯌꯨꯅꯤꯚꯔꯁꯤꯇꯤꯗ ꯂꯩꯕ ꯑꯃ ꯉꯔꯥꯡ ꯋꯥꯔꯤ ꯁꯥꯟꯅꯕꯗꯣ ꯑꯌꯨꯛꯇ
ꯑꯣ ꯄꯤ ꯑꯩꯩꯆ ꯗꯤ ꯇꯝꯕꯗꯣ
ꯍꯣ ꯍꯣ ꯍꯣꯏ
ꯑꯗꯨ ꯑꯗꯨꯗꯤ ꯅꯪ ꯅꯪꯗ ꯗꯗꯥꯗꯨꯅꯤ ꯀꯩꯅꯣ
ꯀꯥꯎꯕ
ꯑꯣ ꯀꯥꯎꯒꯅꯨꯅꯦ
ꯌꯥꯝꯅ ꯐꯩ
ꯑꯥ ꯅꯣꯏꯗꯤ ꯆꯥꯛ ꯆꯥꯈ꯭ꯔꯕ꯭ꯔꯣ
ꯆꯥꯛ ꯆꯥꯕ ꯇꯣꯛꯑꯦ ꯑꯗꯣ ꯏꯃꯥꯟꯅꯕꯩꯒ ꯁꯨꯝ ꯊꯥꯡꯃꯩꯕꯟꯗ ꯀꯩꯗ ꯁꯨꯝ ꯉꯥꯏꯍꯥꯛ ꯄꯨꯜꯂꯝꯃꯤꯕꯀꯣ
ꯑꯣ
ꯑꯗꯣ ꯉꯥꯛ ꯂꯩꯔ ꯍꯜꯂꯛꯑꯅꯤ ꯁꯨꯝ ꯅꯣꯡꯃꯥꯏꯖꯤꯡ ꯑꯣꯏꯕꯒꯤ ꯉꯍꯥꯛ ꯃꯔꯨꯞ ꯃꯄꯥꯡꯖꯤꯡ ꯉꯍꯥꯛ ꯄꯨꯟꯊꯣꯛꯄꯀꯣ
ꯍꯣꯏ
ꯎꯝ ꯅꯪꯗꯤ ꯅꯆꯤꯟ ꯅꯥꯎ ꯀꯌꯥ ꯁꯨꯒꯦ
ꯑꯥ ꯑꯩꯈꯣꯏꯗꯣ ꯑꯍꯨꯝ
ꯑꯣ ꯅꯪꯅ ꯑꯍꯜꯂꯣ ꯑꯉꯥꯡꯂꯥ ꯑꯣ ꯅꯪꯅ ꯑꯇꯣꯝꯕꯤꯀꯣ ꯀꯣꯝꯂꯥ ꯊꯥꯕꯤ ꯀꯣ ꯎꯝ
ꯆꯥꯟꯗꯦꯜꯂꯣꯝꯗ
ꯎꯝ
ꯅꯣꯏꯗꯤ ꯆꯥꯛ ꯆꯥꯈ꯭ꯔꯦ
ꯆꯥꯛ ꯆꯥꯈ꯭ꯔꯦ ꯏꯃꯥꯟꯅꯕꯩ ꯉꯍꯥꯛ ꯋꯥꯔꯤ ꯁꯨꯝ ꯁꯥꯟꯅꯔꯝꯃꯤꯀꯣ ꯁꯨꯝ ꯀꯨꯏꯅ ꯄꯨꯟꯗꯕ ꯏꯃꯥꯟꯅꯕ ꯈꯔ ꯌꯥꯎꯕꯀꯣ
ꯑꯣ
ꯂꯣꯏ ꯏꯟꯒꯥꯡ ꯈꯔ ꯈꯟꯅꯒꯤꯕ ꯌꯥꯎꯕ ꯑꯗꯨꯒꯤ
ꯍꯧꯖꯤꯛꯁꯤꯕꯨ ꯑꯗꯨꯝ ꯅꯨꯡꯉꯥꯏꯔꯤꯕꯣ ꯀꯃꯥꯏꯟ ꯇꯧꯔꯤꯒꯦ
ꯎꯝ ꯍꯣꯏ ꯅꯨꯡꯉꯥꯏꯔꯤ
ꯑꯣ ꯅꯪ ꯃꯥꯁꯇꯔꯗꯤ ꯇꯧꯔꯔꯣꯏꯗ꯭ꯔꯣ
ꯑꯩꯗꯨ ꯑꯩꯁꯨ ꯀꯟꯅ ꯈꯜꯂꯒ ꯂꯩꯌꯦ
ꯈꯟꯒꯅꯨꯅꯦ ꯌꯥꯝ ꯀꯟꯅ ꯈꯟꯒꯅꯣ ꯁꯠꯂꯥꯎꯅ ꯇꯧꯅꯤꯡꯉꯦ ꯍꯥꯏꯇꯥꯔꯒꯗꯤ ꯑꯈꯣꯏꯗ ꯑꯗꯨꯝ ꯄꯥꯎ ꯐꯥꯎꯔꯛꯎ ꯑꯈꯣꯏ ꯑꯗꯨꯝ ꯁꯤꯟꯕꯤꯒꯦꯅꯦ
ꯎꯝ ꯍꯣꯏ ꯑꯗꯨꯗꯤ ꯑꯗꯨꯝ ꯇꯧꯕꯀꯣ ꯑꯗꯨ ꯑꯃꯨꯛꯒ ꯇꯝꯅꯤꯡꯕ ꯑꯃꯨꯛꯒ ꯇꯝꯅꯤꯡꯗꯕ ꯑꯗꯨꯝ
ꯎꯝ ꯃꯥꯁꯇꯔꯗꯤ ꯇꯧꯊꯣꯛꯍꯧꯋꯣ ꯅꯪ ꯌꯨꯝ ꯄꯥꯅꯤꯡꯕꯩꯔꯣ ꯀꯩꯒꯤꯅꯣ
ꯄꯥꯅꯤꯡꯗꯦꯍꯦ ꯑꯉꯥꯡ ꯑꯣꯏꯔꯤꯌꯦ
ꯑꯉꯥꯡ ꯑꯣꯏꯔꯤ ꯑꯗꯨꯗꯤ ꯃꯥꯁꯇꯔ ꯇꯣꯛꯊꯣꯛꯎ ꯀꯩꯅꯣ ꯂꯥꯏꯔꯤꯛ ꯑꯉꯥꯡ ꯑꯣꯏꯔꯗꯤ ꯂꯥꯏꯔꯤꯛ ꯇꯝꯒꯗꯕꯅꯦꯕꯀꯣ ꯗꯗꯥ ꯍꯣꯏꯅ ꯍꯥꯏꯖꯦ ꯑꯗꯩꯗꯤ ꯆ ꯍꯌꯦꯡ ꯅꯪ ꯃꯧ ꯑꯣꯏꯔ ꯀꯥꯟꯗ ꯃꯥꯁꯇꯔ ꯇꯧꯒꯦ ꯍꯥꯏꯕ ꯌꯥꯔꯣꯏꯕꯀꯣ ꯍꯥꯏꯗꯤ ꯌꯥ ꯇꯥꯔꯒꯖꯨ ꯋꯥꯅ ꯊꯣꯛꯀꯅꯦꯕ ꯅꯪ ꯌꯨꯝꯒꯤ ꯑꯃꯨꯛ ꯍꯣꯠꯅ ꯑꯃꯃꯨꯛ ꯍꯣꯠꯅ ꯀꯣ ꯆꯤꯟꯒꯅꯦꯕ ꯑꯉꯥꯡ ꯑꯣꯏꯔꯤꯀꯥꯟꯗ ꯆꯍꯤꯗꯣ ꯒꯦꯞ ꯂꯩꯍꯟꯗꯕ ꯍꯥꯏꯇꯥꯔꯦꯀꯣ ꯑꯗꯨꯃꯥꯏꯟ ꯇꯧꯋꯣ ꯑꯈꯣꯏꯖꯨ ꯏꯆꯟ ꯅꯨꯨꯄꯤ ꯑꯃꯒꯨꯝꯅ ꯑꯗꯨꯝ ꯍꯥꯏꯕꯅꯦꯕꯀꯣ ꯑꯩꯅꯖꯨꯀꯣ
ꯎꯝ ꯍꯣꯏ
ꯑꯈꯣꯏꯅꯗꯤ ꯅꯪꯉꯣꯟꯗꯩ ꯆꯍꯤ ꯑꯍꯨꯝ ꯃꯔꯤꯒꯨꯝꯕꯗꯤ ꯍꯥꯟꯅꯦꯕꯀꯣ
ꯎꯝ
ꯈꯤꯇꯪ ꯁꯣꯏꯗꯅꯕ ꯍꯥꯏꯇꯥꯔꯦꯅꯦꯀꯣ
ꯎꯝ
ꯌꯨꯝꯗ ꯂꯩꯕꯗꯤ ꯅꯨꯡꯉꯥꯏꯕ꯭ꯔꯣ ꯋꯥꯕ꯭ꯔꯣ ꯊꯕꯛ ꯏꯪꯒꯥꯡ ꯌꯥꯝ ꯁꯨꯍꯟꯕ꯭ꯔꯣ
ꯑꯥ ꯍꯣꯏ ꯑꯥ ꯊꯕꯛꯇꯤ ꯁꯨꯗꯦ
ꯑꯣ
ꯇꯨꯏꯁꯟ ꯉꯥꯛꯇ ꯂꯥꯎꯕ
ꯑꯣ ꯑꯈꯣꯏꯖꯨ ꯅꯣꯡ ꯐꯥꯗꯣꯛ ꯀꯣꯏꯊꯣꯔꯛꯄ ꯌꯥꯏꯗꯅꯀꯣ ꯑꯈꯣꯏ ꯑꯈꯣꯏ ꯑꯗꯨꯝ ꯀꯣꯏꯔꯛꯄ ꯌꯥꯕ꯭ꯔꯣ
ꯑꯥ ꯍꯣꯏ ꯌꯥꯏꯌꯦ
ꯎꯝ ꯑꯣ ꯃꯥꯁꯇꯔ ꯇꯧꯊꯣ ꯅꯪ ꯇꯧꯊꯣꯛ ꯅꯪꯅ ꯃꯥꯁꯇꯔ ꯇꯧꯌꯥꯢ ꯅꯤꯅꯤꯠ ꯈꯪꯗꯕ ꯈꯣꯠꯇꯕ ꯂꯩꯔꯖꯨꯀꯣ ꯑꯗꯨꯝ ꯍꯪꯉꯣꯑꯣꯕ ꯑꯈꯣꯏꯅ ꯃꯇꯦꯡ ꯄꯥꯡꯕ ꯉꯝꯕ ꯑꯍꯜ ꯂꯃꯟ ꯀꯩ ꯀꯩ ꯑꯗꯨꯝ ꯂꯣꯏ ꯂꯩꯌꯦꯕꯀꯣ
ꯍꯣꯏ ꯑꯗꯨ ꯃꯣꯏꯗꯨ ꯐꯣꯝ ꯒꯨꯝꯕꯗꯨ ꯀꯩꯗꯧꯉꯩ ꯊꯥꯕ꯭ꯔꯣ
ꯐꯣꯝꯖꯦ ꯊꯥꯔꯛꯑꯅꯤꯌꯦ ꯍꯨꯖꯤꯛꯅꯦ ꯑꯥ ꯑꯦꯛꯖꯥꯝ ꯇꯧꯎꯒꯔꯤ ꯇꯧꯔꯤꯕꯀꯣ
ꯑꯥ
ꯐꯣꯔꯠ ꯑ ꯑꯔꯣꯏꯕ ꯁꯤꯃꯤꯁꯇꯔꯒꯩꯒꯤ ꯑꯗꯨꯒ ꯑꯗꯨꯝ ꯊꯥ ꯑꯃꯅꯤꯖꯤ ꯃꯅꯨꯡꯖꯤꯗ ꯊꯥꯔꯑꯅꯤ ꯑꯗꯨꯒ ꯑꯗꯨꯝ ꯑꯩ ꯅꯉꯣꯟꯗ ꯑꯗꯨꯝ ꯍꯥꯏꯔꯛꯀꯦꯕꯀꯣ ꯇꯧꯁꯜꯂꯣ
ꯅꯪꯒꯤ ꯂꯩꯕꯝ ꯈꯣꯠꯄꯝ ꯑꯣꯏꯔꯖꯨ ꯑꯃ ꯑꯣꯏꯔꯖꯨ ꯑꯈꯣꯏ ꯑꯗꯨꯝ ꯁꯤꯟꯕꯤꯒꯦꯕꯀꯣ
ꯃꯣꯏꯗꯣ ꯍꯣꯁꯇꯦꯜ ꯂꯩꯕ ꯅꯠꯇ꯭ꯔꯣ
ꯍꯣꯁꯇꯦꯜ ꯂꯩꯌꯦ ꯍꯣꯁꯇꯦꯜꯗꯣ ꯍꯦꯛ ꯃꯥꯁꯇꯔ ꯍꯦꯛ ꯍꯧꯕꯒ ꯍꯣꯁꯇꯦꯜꯗꯤ ꯐꯪꯉꯣꯏꯕꯀꯣ ꯈꯣꯏ ꯔꯦꯟꯗꯣ ꯂꯩꯕꯀꯣ ꯑꯅꯛꯄꯗ ꯑꯗꯨꯝ ꯂꯩꯕ ꯅꯨꯡꯉꯥꯏꯒꯗꯕ ꯍꯥꯏꯇꯥꯔꯦ ꯑꯗꯨ ꯁꯤꯟꯕꯤꯔꯒ ꯍꯣꯁꯇꯦꯜꯗꯨ ꯐꯪꯉ ꯀꯥꯟꯗ ꯑꯗꯨꯝ ꯂꯩꯕ ꯌꯥꯏꯗꯅꯀꯣ ꯃꯇꯝ ꯈꯔ ꯔꯦꯟꯗ ꯂꯩꯔꯖꯨꯀꯣ
ꯍꯣꯏ
ꯑꯗꯨꯅꯦ ꯗꯨꯝ ꯐꯥꯎꯔꯛꯑꯣ ꯉꯂꯤꯀꯥꯟꯗ ꯇꯧꯊꯣꯛꯑꯣ ꯆꯍꯤ ꯆꯍꯤꯗꯣ ꯒꯦꯞ ꯂꯩꯍꯟꯒꯅꯨ ꯅꯪ ꯍꯌꯦꯡ ꯇꯝꯕ ꯀꯥꯟꯗ ꯇꯥꯂꯛ ꯀꯅꯦꯕꯀꯣ ꯆꯍꯤ ꯂꯤꯁꯟꯒꯤ ꯇꯥꯔꯒꯗꯤ ꯂꯥꯏꯔꯤꯛ ꯇꯝꯍꯧ ꯕꯩ ꯀꯩꯝ ꯃꯥꯡꯖꯕ ꯂꯩꯇꯦꯁꯦ ꯏꯆꯟ ꯑꯩꯅ ꯍꯥꯏꯁꯦ ꯅꯪ ꯗꯗꯥꯅ ꯍꯥꯏꯖꯦ
ꯎꯝ
ꯑꯗꯨꯅ ꯖꯤꯛ ꯇꯝꯃꯨ ꯍꯥꯏꯌꯨ ꯑꯃ ꯍꯦꯛꯇ ꯍꯥꯏꯌꯨ ꯊꯕꯛ ꯐꯪꯒꯥꯡꯒꯤ ꯑꯣꯏꯔꯖꯨꯀꯣ ꯅꯪ ꯍꯣꯝ ꯇ꯭ꯌꯨꯇꯔ ꯇꯨꯏꯁꯟꯕꯨ ꯆꯠꯅꯤꯡꯉꯦ ꯑꯃꯕꯨ ꯇꯧꯅꯤꯡꯉꯦꯀꯣ
ꯍꯣꯏ
ꯁꯨꯝ ꯄꯩꯁꯥ ꯅꯨꯡꯁꯥ ꯑꯈꯣꯏꯒꯤ ꯄ꯭ꯔꯣꯕ꯭ꯂꯦꯝ ꯂꯩꯔꯖꯨ ꯀꯣ ꯅꯪ ꯗꯗꯥ ꯍꯣꯏ ꯃꯌꯥꯝ ꯂꯩꯔꯤꯁꯦ ꯀꯩꯝ ꯈꯜꯂꯨꯅꯨ
ꯑꯣ ꯅꯣꯏꯗꯤ ꯌꯨꯝꯗ ꯂꯩꯕ꯭ꯔꯣ ꯍꯣꯁꯇꯦꯜꯗ ꯂꯩꯕ꯭ꯔꯣ
ꯑꯩ ꯍꯧꯖꯤꯛ ꯄꯨꯗꯤ ꯔꯦꯟꯗ ꯂꯩꯕꯀꯣ ꯑꯥ ꯔꯦꯟꯗ ꯂꯩ ꯑꯗꯨꯒ ꯈꯥꯔꯂꯩꯕꯒ ꯍꯣꯁꯦꯜꯗ ꯍꯣꯡꯖꯤꯜꯂꯅꯤ ꯑꯗꯒꯤ ꯑꯈꯣꯏ ꯂꯩꯔꯤ ꯔꯦꯟꯖꯤꯖꯨ ꯑꯗꯨꯝ ꯌꯥꯝ ꯅꯨꯡꯉꯥꯏꯕꯅꯦꯕꯀꯣ ꯑꯗꯨꯝ ꯂꯩꯌꯣ ꯅꯪ ꯂꯩꯅꯤꯡ ꯇꯥꯔꯒꯁꯨ
ꯔꯦꯟꯗꯤ ꯌꯥꯝ ꯂꯩꯗ ꯑꯈꯣꯏꯖꯨ ꯀꯨꯏꯅ ꯆꯍꯤ ꯑꯍꯨꯝ ꯃꯔꯤ ꯁꯨꯔꯑꯦꯕꯀꯣ ꯁꯥꯏꯗ ꯂꯩꯔꯛꯏꯖꯦ ꯑꯗꯨꯅ ꯅꯨꯄꯤꯅ ꯂꯩꯕ ꯅꯨꯡꯉꯥꯏꯒꯗꯕ ꯅꯨꯄꯥꯅ ꯂꯩꯕ ꯅꯨꯡꯉꯥꯏꯒꯗꯕ ꯂꯣꯏ ꯈꯪꯉꯦꯕꯀꯣ
ꯍꯣꯏ
ꯑꯗꯨꯅ ꯈꯣꯏꯅ ꯃꯌꯥꯝ ꯁꯤꯟꯕꯤꯕꯖꯨ ꯌꯥꯎꯒ꯭ꯔꯦ
ꯗꯣ
ꯑꯗꯨꯅꯦ ꯅꯪ ꯗꯗꯥꯅ ꯍꯥꯏꯗꯧꯖꯦ ꯂꯥꯏꯔꯤꯛ ꯇꯝꯕꯗꯗꯤ ꯀꯩꯝꯇ ꯀꯝꯄ꯭ꯔꯣꯃꯥꯏꯁ ꯇꯧꯒꯅꯨ ꯅꯪ ꯀꯩꯝ ꯃꯥꯡꯖꯕ ꯂꯩꯔꯣꯏꯀꯣ ꯗꯨꯅꯦ ꯑꯈꯣꯏꯖꯨ ꯂꯥꯏꯔꯤꯛ ꯂꯥꯏꯁꯨ ꯈꯤꯇꯪ ꯊꯋꯥꯏ ꯌꯥꯎꯕ ꯑꯣꯏꯇꯥꯔꯒꯗꯤ ꯑꯈꯣꯏꯖꯨ ꯌꯥꯝꯅ ꯁꯞꯄꯣꯔꯠ ꯇꯧꯅꯤꯡꯉꯦꯕꯀꯣ ꯂꯥꯏꯔꯤꯛ ꯂꯥꯏꯁꯨ ꯊꯋꯥꯏ ꯌꯥꯎ ꯇꯥꯔꯒꯗꯤ ꯑꯈꯣꯏꯖꯨ ꯁꯞꯄꯣꯔꯠ ꯑꯗꯨꯝ ꯇꯧꯅꯤꯡꯉꯦꯕꯀꯣ ꯈꯪꯗ ꯈꯣꯠꯇꯕ ꯑꯣꯏꯔꯁꯨ ꯑꯗꯨꯝ ꯃꯇꯦꯡ ꯄꯥꯡꯅꯤꯡꯕ ꯈꯣꯠꯅꯤꯡꯕ ꯑꯗꯨꯒꯤꯗꯤ ꯈꯣꯏꯒꯤꯗꯤ ꯏꯆꯟ ꯑꯣꯏꯗꯣꯏꯅꯤꯗꯅꯀꯣ
ꯎꯝ
ꯇꯨꯒꯤꯅꯤ
ꯒ꯭ꯌꯥꯟ ꯌꯥꯝ ꯇꯒꯗꯧ ꯃꯥꯂꯦ ꯅꯪ
ꯑꯥ
ꯑꯉꯥꯡ ꯑꯉꯥꯡ ꯌꯥꯝꯅ ꯂꯥꯏꯔꯤꯛ ꯇꯥꯛꯂꯛ ꯑꯦꯗ ꯑꯩ ꯍꯥꯏꯗꯤ ꯍꯧꯖꯤꯛ ꯑꯩꯅ ꯇꯥꯔꯛꯄ ꯑꯉꯥꯡꯐꯧ ꯑꯦꯝ ꯌꯨꯗ ꯇꯝꯕ ꯌꯥꯎꯔꯦꯕꯀꯣ
ꯎꯝ
ꯗꯨꯒꯤ ꯑꯉꯥꯡꯅ ꯄꯥꯝꯕ ꯄꯥꯝꯗꯕ ꯌꯥꯝ ꯈꯪꯉꯦꯕ ꯑꯗꯨꯏꯅꯤꯗ ꯏꯆꯠꯟꯅꯨꯄꯤꯒꯨꯝꯕ ꯅꯪꯒꯨꯝꯕꯁꯦ ꯑꯗꯨꯝ ꯂꯩꯕꯀꯣ
ꯍꯣꯏ
ꯑꯗꯨꯅꯦ ꯎ ꯊꯝꯃꯒꯦ ꯑꯃꯗ ꯑꯃꯨꯛ ꯇꯧꯔꯛꯀꯦꯀꯣ
ꯑꯥ ꯑꯥ
ꯗꯥꯏꯔꯦꯛ ꯕꯣꯜ ꯂꯣꯏ ꯇꯧꯁꯜꯂꯅꯦꯕ ꯑꯩꯅ